ꯍꯤ ꯍꯤ ꯑꯎ ꯎꯝ ꯇꯥꯔꯦ ꯇꯥꯔꯦ
ꯎꯝ
ꯎꯝ ꯑꯃꯣ ꯑꯅꯤꯔꯛ ꯁꯥꯟꯅꯔ ꯄꯨꯁꯄꯥ ꯑꯗꯨꯝ ꯂꯣꯏꯍꯜꯂꯒꯦ ꯅꯉꯣꯟꯗ ꯑꯣꯏꯅ ꯑꯃ ꯅꯪ ꯍꯦꯜꯂꯝꯕꯕꯨꯗꯤ ꯌꯥꯏꯕ ꯀꯣꯆꯤ ꯎꯝ ꯁꯤꯖꯤꯕꯨꯗꯤ ꯅꯪ ꯐꯥꯒ꯭ꯔꯅꯤꯕ ꯑꯗꯨꯒ ꯅꯉꯣꯟꯗ ꯑꯗꯨꯝ ꯍꯦꯜꯍꯜꯂꯒ ꯁꯥꯔꯁꯦ ꯍꯥꯏꯕꯗꯤ ꯃꯁꯤꯡꯗꯤ ꯁꯨꯗꯤ ꯁꯨ ꯁꯨꯔꯦꯕ ꯅ ꯆꯦ ꯁꯣꯃꯣꯂꯥ ꯑꯗꯨ ꯀꯩꯁꯨ ꯁꯣꯔꯁꯨ ꯁꯥꯟꯅꯕꯗ ꯅꯨꯡꯉꯥꯏꯗꯧ ꯃꯥꯟꯗꯦꯕ ꯃꯥꯖꯨ ꯋꯥꯕꯅꯤꯅ ꯉꯁꯥꯏꯒꯤ ꯑꯩꯅ ꯇꯧꯕ ꯀꯥꯟꯗ ꯑ ꯇꯧꯕ ꯍꯥꯜ ꯃꯦꯁꯦꯁ ꯑꯣꯏꯅ ꯀꯣꯜ ꯇꯧꯔꯛ ꯀꯔꯤꯒꯤ ꯏꯟ ꯀꯣꯜ ꯇꯧꯔꯛꯀꯦ ꯈꯣꯏ ꯌꯦꯡꯕ ꯀꯥꯟꯗ ꯃꯥꯗꯣ ꯑꯩ ꯅꯪ ꯑꯗꯨꯝ ꯑꯌꯥꯝꯕ ꯅꯪ ꯑꯣꯏꯅ ꯉꯥꯡ ꯑꯣ ꯑꯣ ꯃꯥꯗꯣ ꯎꯝ ꯍꯣꯏꯗ ꯑꯗꯨꯝ ꯂꯩꯔꯒꯦꯅ ꯍꯥꯏꯔꯛꯑꯦꯕ
ꯎꯝ ꯍꯣꯏ ꯃꯥꯗꯣ ꯃꯁꯥꯗꯨꯅ ꯈꯔ ꯅꯨꯡꯉꯥꯏꯇꯕ ꯃꯥꯜꯂꯦ ꯀꯩꯅꯣ ꯇꯧꯋꯦ ꯃꯌꯥꯡꯁꯨ ꯀꯪꯊ꯭ꯔꯤꯛ ꯀꯪꯉꯕꯅꯤ ꯑꯝꯇꯁꯨ ꯆꯥ ꯌꯥꯝ ꯆꯥꯕꯒꯨꯝꯕꯗꯣ ꯌꯥꯝ ꯄꯥꯛꯅ ꯆꯥꯒꯟꯗꯦꯕ ꯃꯁꯥꯗꯣ ꯌꯥꯝ ꯁꯣꯟꯖꯩ ꯍꯥꯏꯕ
ꯍꯥꯟꯅꯗꯩꯖꯨ ꯈꯔꯒ ꯆꯥꯕꯗ ꯄꯦꯠꯂꯤꯗꯅ ꯑꯗꯨꯒ ꯅꯥꯕ ꯀꯩꯒ ꯑꯗꯒꯤ ꯍꯟꯗꯛꯇꯤ ꯑꯩ ꯏꯁꯥꯖꯨ ꯍꯣꯡꯉꯤꯗꯅ ꯅꯣꯡ ꯑꯗꯨꯝ ꯆꯨꯔꯒ ꯆꯥꯛ ꯈꯔꯥ ꯌꯥꯝ ꯆꯥꯔꯥ ꯇꯧꯕꯒꯤ
ꯍꯟꯗꯛꯇꯨ ꯃꯤ ꯂꯣꯛ ꯌꯥꯝ ꯊꯨꯨꯡꯉꯦ ꯊꯨꯡꯅꯩꯌꯦꯕ ꯑꯥ ꯀꯩꯅꯣꯒꯥ ꯔꯠ ꯔꯦꯅꯨ ꯍꯥꯟ ꯊꯨꯡꯉꯛꯑꯦ ꯑꯗꯨꯢꯗꯨꯒ ꯆꯦ ꯁꯣꯃꯣꯂꯥꯗꯣ ꯊꯨꯡꯉꯛꯑꯦ
ꯎꯝ
ꯃꯥꯢ ꯇꯧꯔꯤꯒꯦ ꯀꯟꯗꯛ ꯀꯨꯏꯔꯦ ꯊꯨꯡꯉꯛꯏꯗꯣ ꯆꯦ ꯁꯣꯃ ꯅꯍꯥ ꯑꯦꯛꯖꯥꯝ ꯃꯌꯥꯖꯤꯗ
ꯎꯝ ꯃꯥꯑ ꯁꯨꯃꯥꯏ ꯑꯗꯨꯝ ꯇꯧꯕꯅꯦ ꯍꯥꯏꯗꯤ ꯌꯥꯝ ꯃꯠ ꯃꯇꯝꯗ ꯀꯩꯅꯣꯝ ꯀꯩꯅꯣꯝ ꯇꯧꯕꯗꯣ ꯑꯦꯛꯖꯥꯝ ꯃꯌꯥꯖꯤꯗ ꯑꯗꯨꯝ ꯃꯃꯥꯡꯗꯁꯨ ꯃꯨꯛ ꯅꯥꯕꯅꯦꯕ ꯑꯗꯨꯝ ꯍꯥꯏꯗꯤ ꯀꯩ ꯍꯥꯏꯅꯤ ꯃꯥꯒꯤ ꯑ ꯗꯥꯎꯅ ꯍꯥꯏ ꯁꯤꯔ ꯈꯪꯗꯦ ꯑꯗꯨꯝ ꯀꯩꯅꯣ ꯑꯦꯛꯖꯥꯝ ꯇꯧ ꯍꯥꯏꯇꯥꯥꯔꯗꯤ ꯑꯃ ꯀꯩꯅꯣꯝꯃ ꯀꯩꯅꯣꯝꯃ ꯑꯗꯨꯝ ꯅꯥꯕꯅꯤ ꯈꯪꯗꯦ ꯑꯃꯅꯤ
ꯎꯝ
ꯖꯥꯝꯒꯤ ꯇꯦꯟꯁꯟ ꯂꯩꯕꯅꯦ ꯇꯧꯕꯔꯤꯕꯔꯥ ꯈꯪꯗꯦ ꯍꯟꯗꯛꯄꯨꯗꯤ ꯑꯗꯨꯝ ꯂꯥꯏꯅꯤ ꯀꯩꯅꯣ ꯁꯨꯝ ꯀꯩꯅꯣ ꯇꯧꯕ ꯑꯣꯏꯔꯝꯃꯅꯤꯕ ꯈꯪꯁꯥ
ꯃꯥ ꯍꯣꯏ ꯍꯣꯏ ꯃꯥꯅꯦ ꯑꯗꯒꯤ ꯑꯗꯨꯝ ꯏꯆꯦ ꯍꯣꯏꯗ ꯑꯃꯨꯛ ꯆꯥ ꯆꯥꯕ ꯀꯥꯟꯗ ꯁꯨꯝ ꯆꯥꯒꯟꯗꯕꯩꯅꯦ ꯑꯗꯨꯝ ꯁꯣꯟꯊꯔꯦꯅ ꯏꯃꯨꯟ ꯁꯤꯁꯇꯦꯝ ꯑꯣꯏꯔꯁꯨ ꯑꯗꯨꯅꯤ ꯎꯝ ꯆꯥꯗꯦ
ꯎꯝ
ꯑꯩꯈꯣꯏꯁꯦ ꯈ꯭ꯋꯥꯏ ꯆꯥꯏꯁꯦ ꯑꯩꯒ ꯔꯤꯅꯨ ꯂꯩꯃꯒꯅꯦ
ꯑꯥ ꯍꯣꯏ ꯑꯦ ꯅꯣꯏ ꯅꯥꯎ ꯆꯥꯥꯛ ꯆꯥꯗꯕ꯭ꯔꯥꯅꯦ
ꯅꯥꯝꯆꯥ ꯃꯥꯒ ꯌꯥꯝ ꯄꯥꯛ ꯆꯥꯗꯕꯝꯅꯦ ꯅꯣꯏꯔꯦ
ꯑꯗꯨꯕꯨꯗꯤ ꯃꯁꯥꯗꯣ ꯅꯣꯏꯗꯧ ꯇꯧꯗꯦ
ꯑ ꯀꯩꯅꯣ ꯑꯩꯗꯤ- ꯑꯩꯅ ꯆꯥꯕꯗ ꯆꯥꯕꯗ ꯃꯣꯏꯅ ꯆꯥꯗ꯭ꯔꯦ ꯑꯝꯇ ꯑꯩꯅ ꯄꯥꯝꯃꯨꯏꯅ ꯆꯥꯊꯣꯛꯄꯗ ꯁꯥꯔꯦ ꯅꯣꯡꯃꯩ ꯅꯣꯡꯃꯩ ꯈꯠꯄꯗ ꯁꯤꯔꯅꯤ
ꯎꯝ ꯀꯩꯁꯨ ꯑꯗꯣ ꯕꯨꯞꯕꯨꯞ ꯂꯥꯎꯕꯗꯨꯅ ꯐꯩꯗ
ꯑꯁ ꯏꯆꯦ ꯑꯁ ꯌꯥꯝ ꯅꯣꯏꯈꯠꯂꯕꯅꯦ ꯑꯩꯁꯦ ꯋꯦꯠ ꯁꯤꯛꯁꯇꯤꯒ ꯐꯥꯏꯚ ꯃꯨꯛ ꯀꯌꯥꯔꯣꯝ ꯂꯩꯔꯝꯕꯅꯤꯅ ꯍꯟꯇꯛ ꯈꯨꯋꯥ ꯑꯝꯅꯦ ꯆꯥꯔꯝꯗ꯭ꯔꯕ ꯑꯁ ꯁꯤꯒꯦ ꯇꯧꯕꯅꯤ
ꯅꯪꯗꯤ ꯑꯣꯚꯔ ꯋꯦꯠ ꯍꯥꯏꯕ꯭ꯔꯥꯗ ꯆꯤꯡꯉꯝꯗꯧ ꯃꯥꯜꯂꯦ ꯍꯥꯏꯠꯀ ꯈꯤꯇꯪ ꯅꯣꯏꯕꯅ ꯍꯦꯟꯕꯗꯣ ꯑꯗꯨꯃꯥꯏꯅ ꯇꯧꯗꯧ ꯃꯥꯂꯦ ꯎꯝ ꯑꯗꯣ ꯌꯦꯡꯕꯗ ꯑꯗꯤ ꯅꯪꯗꯣ ꯃꯤꯗꯣ ꯅꯁꯥꯥ ꯆꯥꯎꯕꯒꯤ ꯊꯤꯛꯊꯥꯛ ꯐꯨꯜꯂꯒ ꯑꯗꯨꯝ ꯋꯥꯡꯕ ꯃꯥꯟꯗꯦꯕ ꯐꯖꯅ ꯎꯝ ꯆꯦ ꯆꯨꯝꯃꯣꯂꯥꯒ ꯂꯦꯅꯤꯀꯥꯒꯤꯁꯨ ꯑꯗꯨꯝ ꯋꯥꯡꯕꯗꯤ ꯃꯥꯟꯅꯒꯨꯝ ꯇꯧꯕꯅꯦ ꯑꯗꯨꯒ ꯂꯦꯅꯤꯀꯥ ꯎꯝ ꯍꯥꯏꯔꯛꯑꯣ
ꯊꯕ ꯑꯩꯁꯨ ꯉꯝꯃꯨ
ꯎꯝ ꯑꯗꯨꯃꯥꯏꯅ ꯅꯣꯏꯕ ꯃꯥꯜꯂꯦ ꯎꯝ ꯈꯪꯗꯦ ꯑꯗꯣ ꯑꯗꯨꯃꯥꯏꯅ ꯅꯣꯏꯕꯁꯤꯅꯗꯤ ꯐꯕꯒꯨꯝ ꯇꯧꯕ ꯃꯥꯜꯂꯤ ꯅꯪ ꯑꯗꯨꯃꯥꯏꯅ ꯄꯨꯔꯥ ꯄꯨꯡꯄꯥꯛ ꯄꯥ ꯅꯣꯏꯕꯗꯣ ꯑꯣꯏꯗꯦꯗꯅ ꯅꯪꯁꯦ
ꯎꯝ ꯑꯗꯨꯕꯨꯗꯤ ꯑꯣꯏꯗꯦ
ꯎꯝ ꯔꯦꯅꯨꯅ ꯈꯨꯅꯣꯏ ꯑꯃ ꯇꯧꯑꯦꯕ ꯐꯜꯂꯒ ꯄꯥꯛ ꯀꯩꯅꯣꯝ ꯇꯧꯋꯦ ꯔꯦꯅꯨꯁꯨ ꯅꯣꯏ
ꯍꯣꯏ ꯍꯣꯏ ꯅꯣꯏ ꯃꯥꯁꯨ ꯅꯣꯏ ꯃꯥꯅ ꯑꯃꯨꯛ ꯄꯥꯛꯑꯦ ꯃꯥꯅ ꯑꯃꯨꯛ ꯍꯦꯛ ꯌꯦꯡꯕꯀꯥꯟꯗ ꯈꯪꯕꯗ
ꯑ ꯍꯦꯛ ꯌꯦꯡꯕꯒ ꯁꯤꯗꯤ ꯅꯣꯏ ꯆꯥꯎꯔꯦꯍꯦ ꯅꯪꯒꯤꯅ ꯑꯃꯨꯛ ꯇꯥꯁꯤꯜꯂ ꯅꯣꯏꯔꯤꯔꯥ ꯈꯪꯗꯦꯕ ꯍꯥꯎ
ꯎꯝ
ꯊꯕꯛ ꯇꯧꯅꯔꯤꯕꯣ ꯅꯣꯏ ꯍꯧꯖꯤꯛ
ꯁꯤꯅꯦꯕ
ꯊꯕꯛ ꯇꯧꯔꯤꯕꯣ
ꯑꯣ ꯊꯕꯛ ꯇꯧꯗꯦ ꯑꯩꯅ ꯄ꯭ꯔꯣꯒ꯭ꯔꯦꯁ ꯔꯤꯄꯣꯔꯠꯇꯣ ꯉꯁꯥꯏ ꯉꯔꯥꯡꯗꯒꯤ ꯅꯝꯕ ꯉꯁꯥꯏ ꯑꯌꯨꯛ ꯉꯁꯥꯏ ꯊꯦꯡꯉꯦ ꯄꯨꯡ ꯑꯍꯨꯝꯃꯨꯛꯇꯥ ꯄꯨꯡ ꯑꯠꯇꯦ ꯑꯅꯤꯃꯨꯛ ꯇꯥꯔꯦ ꯂꯣꯏꯁꯟꯕ ꯑꯗꯨꯗꯨꯒꯤ ꯏꯅꯥꯎꯄꯤꯗ ꯁꯦꯝꯍꯜꯂꯝꯕ ꯃꯥꯅ ꯀꯩꯅꯣꯝꯃ ꯋꯥꯆꯦꯞꯇ ꯑꯝꯇ ꯏꯁꯀꯦꯟ ꯇꯧ ꯍꯥꯏꯕꯅꯤꯗ ꯑꯗꯨꯝ ꯌꯥꯅꯤꯆꯦ
ꯎꯝ ꯑꯣ ꯑꯣ ꯍꯣꯏ ꯍꯣꯏ ꯌꯥꯔꯗꯤ ꯐꯔꯦ ꯐꯔꯦ ꯑꯗꯨꯒ ꯅꯣꯏ ꯄ꯭ꯔꯣꯒ꯭ꯔꯦꯁ ꯀꯣꯠ ꯑꯗꯨꯗꯤ ꯄ꯭ꯔꯣꯒ꯭ꯔꯦꯁ ꯀꯣꯠ ꯏꯕꯗꯣ ꯍꯟꯗꯛ ꯊꯥ ꯇꯔꯨꯛꯇ ꯑꯃ ꯏꯔꯅꯤꯀꯣ ꯃꯊꯪ ꯊꯥ ꯇꯔꯨꯛꯇ ꯋꯥꯛ ꯆꯠꯄ ꯈꯣꯠꯄ ꯑꯗꯨꯗꯤ ꯍꯟꯗꯛꯀꯤ ꯊꯥ ꯇꯔꯨꯛꯁꯤꯗ ꯅꯣꯏ ꯀꯩ ꯀꯩ ꯀꯃꯥꯏꯅ ꯇꯧꯕ ꯈꯣꯠꯄꯗꯤ ꯀꯃꯥꯏꯅ ꯇꯧꯒꯦ ꯍꯜꯂꯣ ꯎꯝ ꯉꯥꯛꯇꯪ ꯑꯃꯨꯛꯇ ꯂꯩꯖꯔꯁꯤꯅꯤ ꯍꯜꯂꯣ ꯇꯥꯔꯕꯣ
ꯑꯣ ꯆꯥꯗꯣꯏꯁꯦ
ꯑ ꯑ ꯑꯃꯃꯝ ꯇꯠꯄ꯭ꯔ ꯈꯪꯗꯦ ꯑꯩ ꯑꯩꯒꯤ ꯅꯦꯠ ꯁꯤꯟꯅꯔ ꯈꯪꯗꯦ
ꯑꯩꯗꯤ ꯇꯥꯏ ꯁꯤꯅ ꯑ ꯍꯥꯏꯕꯗꯣ
ꯑꯣ ꯑꯣ ꯑꯗꯨꯑꯣꯏꯗꯤ ꯑꯩꯒꯤꯁꯤꯅ ꯑꯣꯏꯔꯝꯕꯁꯨ ꯌꯥꯏ ꯑꯗꯨ ꯅꯪ ꯍꯟꯗꯛꯀꯤ ꯊꯥ ꯇꯔꯨꯛꯀꯤ ꯁꯤꯗ ꯀꯌꯥꯝ ꯌꯥꯝ ꯍꯪꯆꯤꯠ ꯁꯨꯝ ꯀꯔꯤ ꯀꯔꯤ ꯆꯠꯄ ꯈꯣꯠꯄ ꯂꯣꯏꯗꯅ ꯑꯗꯨ ꯅꯣꯏ ꯀꯃꯥꯏ ꯀꯃꯥꯏ ꯏꯈꯠꯅꯒꯦ ꯀꯔꯤ ꯇꯧꯒꯦꯗꯣ ꯑꯩꯈꯣꯏꯒꯤꯗꯤ ꯊꯥ ꯇꯔꯨꯛ ꯍꯥꯏꯕꯗꯨꯗ ꯑꯩ ꯁꯦꯝꯄꯜꯁꯤꯡꯈꯩ ꯁꯦꯝꯃꯦ ꯈꯣꯠꯂꯦꯅ ꯑꯗꯨꯃꯥꯏ ꯏꯌꯦꯕ ꯁꯤꯡꯈꯩ ꯁꯦꯝꯃꯦ ꯁꯤ ꯐꯤꯜ ꯆꯠꯊꯣꯛꯎꯔꯦ ꯍꯣꯠꯂꯨꯔꯦ ꯁꯦꯝꯄꯜ ꯁꯦꯝꯕ ꯍꯧꯔꯦ ꯈꯣꯏ
ꯎꯝ ꯑꯩꯈꯣꯏꯅꯤꯁꯦ ꯀꯩꯅꯣ ꯇꯧꯔꯦ ꯑꯣꯏꯅ ꯂꯥꯏꯔꯤꯛꯀꯨꯝꯕ ꯑꯣꯏꯅ ꯄꯥꯒꯦ ꯍꯥꯏꯕꯗꯣ ꯍꯥꯏꯗꯤ ꯊ ꯇꯁꯤꯗ ꯍꯟꯗꯛꯀꯤꯗꯤ ꯑꯩꯗꯣ ꯑꯣꯁꯥꯔꯗ ꯍꯪꯕ ꯀꯥꯟꯗ ꯑꯗꯨꯃꯤꯒꯤ ꯀꯥꯗꯗꯤ ꯑ ꯑꯗꯨ ꯎꯟꯅ ꯎꯅꯅꯤꯡꯉ ꯑꯇ ꯂꯩꯇ꯭ꯔꯦ ꯑꯗꯨꯒ ꯑꯣꯏꯅ ꯇꯧꯔꯦ ꯂꯥꯏꯔꯤꯛ ꯑꯣꯏꯅꯒꯨꯝꯕ ꯑꯣꯏꯅ ꯈꯣꯝꯖꯤꯜꯂꯦ ꯈꯣꯗꯦ ꯑꯗꯨꯃꯥꯏꯅ ꯍꯥꯏ
ꯎꯝ
ꯌꯥꯝ ꯀꯟꯅꯕꯨꯗꯤ ꯍꯧꯖꯤꯟꯗꯔꯤꯗ ꯑꯩꯁꯦ
ꯑꯣ ꯑꯗꯨꯕꯨꯗꯤ ꯍꯧꯔꯛꯄꯗ ꯉꯥꯏꯔꯤꯗ ꯀꯩꯏꯁꯨ ꯀꯣꯏꯅ ꯑꯗ ꯄꯨꯁꯄꯥꯅ ꯂꯥꯏꯔꯤꯛ ꯈꯣꯝꯖꯤꯟꯕ ꯍꯥꯏꯁꯦ ꯕꯨꯛ ꯐꯤꯌꯥꯔ ꯅꯠꯇꯕ ꯑꯩꯈꯣꯏꯒꯤ ꯂꯥꯏꯔꯤꯛ ꯈꯣꯡꯕ ꯈꯣꯠꯄ ꯌꯥꯎꯕꯗꯣ
ꯎꯝ
ꯑꯗꯨꯗꯒꯤ ꯈꯣꯝꯖꯤꯜꯂꯒ ꯑꯣꯏꯗꯣꯔꯕꯅꯤ ꯑꯗꯒꯤ ꯈꯣꯝꯕ ꯂꯥꯏꯔꯤ
ꯍꯣꯏꯁꯦ ꯑꯗꯨꯝ ꯍꯥꯏꯗꯤ ꯕꯨꯛ ꯐꯤꯌꯔꯒꯨꯝꯕ ꯑꯗꯨꯝ ꯂꯩꯁꯤꯟꯕ ꯑꯗꯨꯃꯥꯏ ꯑꯣꯏꯖꯣꯏ ꯑꯗꯨꯅꯨꯡꯥꯏꯦ ꯑꯗꯒꯤꯀꯨꯝ ꯑꯗꯨ ꯈꯔ ꯃ ꯇꯣ ꯑꯦ ꯑꯗꯨꯃꯥꯏꯅꯇꯪ ꯍꯥꯏꯒꯦ ꯑꯩꯗꯤ ꯏꯌꯥꯝꯕꯅ ꯈꯔꯒ ꯂꯧꯊꯣꯛ ꯑꯒ ꯑꯗꯨꯃꯥꯏ
ꯎꯝ ꯍꯣꯏꯗ ꯀ ꯣ ꯁꯤꯁ ꯇꯒꯤ ꯃꯔꯨ ꯑꯣꯏꯅ ꯑꯌꯥꯝꯕ ꯂꯧꯊꯣꯛꯑꯦ ꯑꯗꯨꯒ ꯃꯆꯤꯠ ꯃꯆꯤꯠ ꯈꯔ ꯈꯔ ꯎꯝ ꯑꯣ ꯑꯗꯨꯗꯤ ꯅꯣꯏꯁꯨ ꯍꯌꯦꯡꯋꯥꯏ ꯀꯩꯅꯣ ꯇꯧꯁꯦ ꯆꯦ ꯀꯩꯅꯁꯦ ꯁꯝꯂꯥꯥ ꯆꯦ ꯄꯝꯁꯨꯒꯤ ꯃꯣꯏꯅ ꯇꯧꯕ ꯑꯗꯨꯃꯥꯏꯅ ꯅꯣꯏꯁꯨ ꯂꯥꯏꯔꯤꯁꯦ ꯑꯗꯨꯝ ꯈꯔ ꯈꯔ ꯂꯥꯛꯄꯣꯡꯕ ꯈꯣꯠꯄ ꯂꯩꯁꯟꯕꯤꯗꯣ ꯑꯗꯨꯝ ꯇꯧꯒꯦ ꯍꯥꯏꯔꯛꯑꯅꯤꯅꯦꯀꯣ
ꯎꯝ ꯍꯥꯏꯔꯅꯤ ꯏꯆꯦ
ꯅꯣꯏ ꯑꯗꯨꯗꯣ ꯑꯗꯨꯃꯥꯏꯅ ꯂꯥꯏꯔꯤꯛꯇꯣ ꯂꯩꯗꯕꯃꯛ ꯌꯥꯗꯕꯖꯥꯠꯔ ꯍꯥꯏꯕꯗꯤ ꯈꯔ ꯃꯈꯩ ꯑꯗꯨꯝ ꯀꯩꯅꯣ ꯇꯧꯔꯒ ꯂꯩꯗꯅꯀꯣ ꯗꯔꯀꯥꯔ ꯂꯩꯕ ꯈꯔ ꯑꯗꯣ ꯃꯣꯏꯗꯤ ꯂꯥꯏꯔꯤꯛꯁꯦ ꯍꯦꯛꯇ ꯑꯔꯩ ꯑꯔꯩꯕ ꯍꯦꯛꯇ ꯂꯩꯕꯒꯤ ꯃꯑꯣꯡꯗ ꯇꯧꯋꯦꯕ
ꯎꯝ ꯑꯩꯈꯣꯏꯁꯨ ꯑꯩꯈꯣꯏꯁꯨ ꯑꯗꯨꯝ ꯑꯥ ꯍꯥꯏꯗꯤ ꯍꯣꯏ ꯑꯗꯨꯝ ꯂꯥꯏꯔꯤꯛꯄꯨꯗꯤ ꯂꯩꯕꯅꯗꯤ ꯑꯃꯨꯛ ꯐꯩ ꯍꯥꯏꯕ ꯏꯆꯦ ꯑꯩꯈꯣꯏꯅ ꯑꯃꯨꯛ ꯅꯦꯠ ꯀꯥꯗꯣ ꯑꯃꯇ ꯅꯦꯠꯀꯨꯝꯕ ꯀꯩ ꯀꯥ ꯑꯗꯣ ꯑꯃꯇ ꯄꯥꯕ ꯌꯥꯗ꯭ꯔꯦꯗꯅ ꯑꯗꯨꯗꯨꯅ ꯑꯩꯈꯣꯏꯗꯤ ꯏꯆꯦ ꯀꯩꯅꯣ ꯉꯥꯛꯇ ꯑꯣꯏꯕꯅꯤꯅ ꯑ ꯂꯤꯇꯔꯦꯆꯔ ꯑꯣꯏꯕ ꯕꯅꯤꯅ ꯃꯌꯥꯝ ꯄꯥꯔꯀꯥꯟꯗ ꯋꯥꯔꯠ ꯑꯣꯏꯇꯥꯔꯁꯨ ꯑꯅꯧ ꯑꯅꯧ ꯁꯨꯝꯕ ꯁꯨꯝ ꯃꯌꯥꯝ ꯍꯥꯏꯗꯤ ꯈꯪꯉꯛꯏꯗꯅ ꯑꯗꯨꯃꯥꯏꯅ ꯑꯗꯨꯃꯥꯏꯅ ꯈꯜꯂꯦ ꯑꯗꯨꯝ ꯅꯣꯂꯦꯖꯇꯣ ꯑꯇꯣꯞꯄ ꯀꯩꯀꯗꯒꯤꯁꯨ ꯔꯤꯐꯦꯔꯦꯟꯁ ꯂꯧꯕꯁꯨ ꯌꯨꯋꯦ ꯑ ꯂꯧꯗ꯭ꯔꯃꯛꯁꯨ ꯋꯥꯔꯤ ꯀꯩꯀꯥꯗꯣ ꯁꯨꯝ ꯑ ꯐꯖꯅꯤꯡꯉꯥꯏ ꯑꯗꯨꯝ ꯑꯗꯨꯝ ꯎꯝ ꯃꯌꯥꯝ ꯄꯥꯔꯤꯉꯩ ꯑꯗꯨꯝ ꯌꯥꯝ ꯊꯥꯖꯕ ꯑꯣꯏꯕꯗꯣ ꯃꯌꯥꯝ ꯍꯦꯟꯅ ꯑꯅꯧ ꯑꯅꯧ ꯂꯤꯇꯔꯔꯤ ꯑꯣꯏꯔꯛꯄ ꯋꯥꯔꯗꯇꯣ ꯑꯣꯏ ꯑꯣꯏꯔꯛꯄ ꯈꯣꯠꯄ ꯑꯗꯨꯗꯒꯤꯗꯤ ꯃꯌꯥꯝ ꯈꯪꯉꯛꯄ ꯏꯕ ꯈꯣꯠꯄ ꯑꯗꯨꯃꯥꯏꯅ ꯑꯣꯏꯕꯒꯤ ꯑꯗꯒꯤ ꯃꯣꯏ ꯁꯤ ꯂꯥꯏꯔꯤꯛꯇ ꯀꯩ ꯀꯩ ꯇꯥꯏ ꯑꯗꯒꯤ ꯁꯤ ꯀꯩꯀꯩ ꯂꯥꯏꯔꯤꯛꯀꯤ ꯃꯅꯨꯡ ꯀꯩꯀꯥꯁꯦ ꯂꯣꯏꯅ ꯍꯦꯟꯅ ꯈꯪꯉꯛꯄꯗꯣ ꯑꯗꯨꯗꯨꯒꯤ ꯂꯩꯕꯅꯗꯤ ꯍꯦꯟꯅ ꯀꯥꯟꯅꯕ ꯑꯣꯏꯕꯒꯤ ꯆꯦ
ꯎꯝ ꯃꯅꯤ ꯂꯩꯕꯅꯕꯨꯗꯤ ꯀꯥꯟꯅꯗꯨꯏꯅꯤ ꯃꯈꯜ ꯃꯈꯜ ꯂꯣꯏ ꯄꯥꯔꯛꯄ ꯈꯣꯠꯂꯛꯄ ꯅꯪꯅ ꯍꯥꯏꯕꯗ ꯑꯅꯧ ꯑꯅꯧꯕ ꯋꯥꯍꯩ ꯋꯥꯇꯥ ꯇꯥꯁꯤꯗꯅ ꯁꯤ ꯁꯤꯖꯤꯟꯅꯕ ꯈꯣꯠꯄ ꯂꯣꯏ ꯈꯪꯗꯨꯏꯅꯤꯗꯅꯤ ꯀꯣ
ꯃꯤꯒꯤ ꯃꯃꯤ ꯇꯥꯏ ꯂꯩ ꯈꯣꯠꯂꯤ ꯁꯤ ꯂꯥꯏꯔꯤꯛ ꯇꯨꯅ ꯁꯤ ꯇꯧꯏ ꯈꯣꯠꯂꯤ ꯑꯗꯣ ꯑꯗꯒꯤ ꯑꯗꯨꯃꯥꯏꯅ ꯇꯧꯕꯗꯣ ꯍꯥꯏꯗꯤ ꯏꯆꯦ ꯍꯣꯏꯗꯤ ꯑꯃꯨꯛ ꯄꯨꯔꯥ ꯑꯣꯏꯅ ꯑꯅꯧꯕ ꯑꯣꯏꯅ ꯐꯤꯜꯗ ꯄꯨꯔꯥ ꯆꯠꯂꯒ ꯗꯗꯥ ꯑꯗꯨꯃꯥꯏꯅ ꯈꯣꯝꯃ ꯀꯥꯟꯗꯅꯤꯅ ꯑꯇꯣꯞꯄꯒꯤ ꯀꯩꯁꯨ ꯌꯥꯝ ꯗꯔꯀꯥꯔ ꯑꯣꯏꯗ ꯑꯣꯏꯗ ꯑꯣꯏꯕꯨꯗꯤ ꯑꯣꯏ ꯑꯗꯨ ꯑꯣꯏꯇꯥꯥꯔꯒꯁꯨ ꯀꯩꯅꯣ ꯇꯧꯋꯦ
ꯑꯥ ꯍꯣꯏ ꯄꯨꯔꯥ ꯍꯦꯛꯇ ꯚꯁ ꯑꯣꯏꯅ ꯅꯣꯏꯅ ꯑꯃꯨꯛ ꯃꯌꯥꯝ ꯈꯣꯡꯝꯃꯤꯗꯅꯦ ꯍꯦꯛ ꯃꯣꯏ ꯎꯞꯄꯨ ꯎꯞꯄꯨ ꯈꯈꯤꯅꯩꯌꯦꯕ ꯂꯥꯏꯔꯤꯛ ꯀꯤꯅꯦꯅ
ꯍꯣꯏ ꯍꯣꯏ
ꯎꯝ ꯑꯗꯨꯒ
ꯑꯗꯨ ꯎꯝ ꯃꯌꯥꯝ ꯄꯥꯕꯁꯨ ꯑꯗꯨꯝ ꯀꯥꯟꯅꯔꯦ ꯑꯗꯨꯗꯨꯒ ꯑꯗꯨꯝ ꯁꯤ ꯂꯥꯏꯔꯤꯛꯁꯤꯗ ꯑꯩꯈꯣꯏꯅ ꯑꯃꯨꯛ ꯀꯩꯀꯥ ꯁꯨꯝ ꯂꯥꯏꯔꯤꯛ ꯀꯨꯝꯕ ꯑꯃ ꯁꯨꯝ ꯄꯦꯄꯔꯒꯨꯝꯕ ꯄꯥꯅꯤꯡꯕꯗꯣꯏꯆꯦ ꯑꯗꯨ ꯑꯣꯏꯇꯥꯔꯗꯤ ꯑꯩꯈꯣꯏꯗꯤ ꯂꯥꯏꯔꯤꯛ ꯑꯃꯗ ꯎ ꯂꯧꯊꯣꯛ ꯑꯒꯥ ꯑꯣꯏꯅ ꯄꯥꯏꯌꯦꯕ ꯍꯥꯏꯗꯤ ꯑꯇꯣꯞꯄ ꯂꯥꯏꯔꯤꯛ ꯑꯃꯗꯒꯤ ꯁꯤ ꯑꯩꯒꯤ ꯇꯣꯄꯤꯛꯇꯨꯒ ꯃꯩ ꯂꯩꯅꯕ ꯆꯥꯅꯕ ꯈꯜꯂꯀꯥꯟꯗꯅꯦ ꯀꯃꯥꯏꯅ ꯄꯥꯕꯒꯤ ꯌꯥꯕ
ꯑꯣ ꯑꯗꯨꯃꯥꯏꯅ ꯑꯣꯏꯅ ꯄꯥꯕꯒꯤꯀꯣ ꯎꯝ ꯑꯗꯨꯗꯤ ꯂꯥꯏꯔꯤꯛꯁꯦ ꯅꯣꯏꯁꯨ ꯂꯩꯗꯅꯗꯤꯁꯨꯛ ꯌꯥꯔꯣꯏꯗꯣꯏꯅꯤꯀꯣ ꯑꯗꯨꯃꯥꯏꯅ ꯇꯧꯗꯣꯏ ꯇꯥꯔꯗꯤ ꯍꯥꯏꯕꯗꯤ ꯆꯥꯅꯕ ꯑꯩꯅ ꯑꯃ ꯀꯩꯅꯣꯒꯤ ꯆꯦ ꯁꯣꯃꯣꯂꯥꯒꯤ ꯇꯧꯕ ꯀꯥꯟꯒꯤꯗꯣ ꯃꯥꯒꯤ ꯍꯟꯗꯛ ꯑꯃ ꯏꯈꯠꯈꯤꯗꯅ ꯀꯣ ꯎ ꯅꯪꯒꯤꯗꯁꯨ ꯑꯦꯃꯤꯁꯟꯂꯣꯏꯅ ꯇꯧꯔꯒꯥ ꯁꯤꯒꯤ ꯁꯤꯒꯤ ꯃꯇꯥꯡꯗ ꯏꯌꯨ ꯈꯣꯠꯂꯨꯅ
ꯍꯣꯏ ꯀꯣꯏꯗꯤꯆꯦ ꯎꯝ ꯂꯥꯏꯔꯤꯛ ꯑꯃꯇꯗꯒꯤ ꯌꯥꯔꯛꯇꯕꯗꯣ ꯑꯗꯨꯝ ꯍꯥꯏꯗꯤ ꯑꯇꯣꯞꯄ ꯂꯥꯛꯑꯒ ꯀꯥꯗꯒꯤ ꯑꯗꯨꯝ ꯌꯦꯡꯉꯀꯥꯟꯗ ꯄꯨꯂꯞ ꯑꯣꯏꯅ ꯂꯧꯔꯀꯥꯟꯗ ꯇꯧꯒꯤꯕꯗꯣ ꯑꯗꯨꯗꯨꯒꯤ
ꯎꯝ ꯍꯣꯏ ꯑꯗꯨꯃꯥꯏꯅ ꯇꯧꯅꯕ ꯃꯥꯜꯂꯤ ꯑꯃꯗꯒꯤ ꯑꯃꯗꯒꯤ ꯈꯔ ꯈꯔ ꯁꯤꯒꯤ ꯖꯒꯥ ꯁꯤꯒꯤ ꯃꯔꯝꯗꯤ ꯍꯥꯏꯇꯥꯔꯗꯤ ꯂꯥꯏꯔꯤꯛ ꯈꯔ ꯑꯗꯨꯝ ꯆꯪꯕꯗ ꯑ ꯅꯣꯏꯒꯤꯁꯨ ꯑꯗꯨꯃꯥꯏꯅꯗꯤ ꯑꯗꯨꯝ ꯇꯧꯕ
ꯎꯝ ꯆꯪꯉ ꯆꯪꯉꯦ ꯏꯆꯦ
ꯍꯣꯏ ꯑꯗꯣ ꯑꯥ ꯆꯪꯉꯦ ꯄꯩꯁꯥ ꯆꯪꯉꯦ ꯍꯥꯏꯕꯗꯤ ꯑꯦꯡꯅꯂꯥꯏꯁꯤꯁ ꯇꯧꯕ ꯐꯣꯇꯣꯄ ꯀꯩꯀꯥ ꯂꯣꯏ ꯆꯪꯉꯦꯗꯅ ꯃꯄꯥꯟ ꯊꯥꯕ ꯏꯁꯔꯣꯔꯛ ꯑꯃꯨꯛꯇ ꯑꯣꯏꯔꯃꯤꯅ ꯁꯤꯗ ꯑꯃꯇ ꯇꯧꯗ꯭ꯔꯦ ꯑꯥ ꯑꯇꯣꯞꯄ ꯂꯝꯗ ꯇꯧꯁꯜꯂꯨꯨꯔꯝꯅꯤꯅ ꯍ ꯑꯈꯣꯏꯖꯥꯗꯨꯖꯨ ꯃꯣꯏ ꯍꯧꯖꯤꯛꯀꯤ ꯁꯤꯂꯣꯡꯁꯤꯗꯅ ꯍꯦꯟꯅ ꯄꯥꯝꯕ ꯑꯣꯏꯕ ꯃꯥꯗꯣ ꯁꯤꯗꯅ ꯑꯗꯨꯝ ꯄ꯭ꯔꯣꯖꯦꯛ ꯀꯩꯀꯥꯁꯨꯗ ꯑꯗꯨꯝ ꯄꯥꯏꯕ ꯑꯣꯏꯕꯒꯤ ꯑꯗ ꯑꯗꯨꯝ ꯇꯧꯔꯒꯦꯅꯦ ꯑꯣ ꯍꯣꯏ ꯑꯘꯨꯗꯤ ꯑꯩ ꯑꯃꯨꯛ ꯊꯝꯈꯤꯒꯦꯀꯣ ꯑꯃꯨꯛ ꯀꯣꯟꯅ ꯇꯧꯔꯀꯦ ꯑꯗꯨꯗꯤ ꯊꯝꯃꯦꯀꯣ ꯑꯗꯨꯗꯤ ꯎꯝ